ꯍꯜꯂꯣ
ꯑꯣ ꯍꯧꯖꯤꯛꯗꯤ ꯇꯥꯔꯤꯕ꯭ꯔꯣ
ꯑꯥ
ꯑꯣ
ꯃꯤꯡ ꯑꯣꯟꯅꯔꯦ ꯀꯃꯥꯏ ꯇꯧ
ꯀꯔꯤ
ꯃꯤꯡ ꯑꯣꯟꯅꯔꯦ
ꯃꯤꯡ ꯑꯣꯟꯅꯔꯦ
ꯑꯣ ꯑꯣ
ꯀꯥꯏꯗꯩꯅꯣꯍꯦ
ꯉꯁꯥꯏꯒꯤꯗꯨꯅ ꯅꯨꯄꯥꯒꯤ ꯃꯤꯡꯅꯦ ꯍꯧꯖꯤꯛꯀꯤꯅ ꯅꯨꯄꯤꯒꯤ ꯃꯤꯡꯅꯤ
ꯑꯩ ꯀꯩꯅꯣ ꯍꯧꯖꯤꯛ ꯍꯧꯖꯤꯛ ꯀꯔꯤ ꯀꯩꯀꯩ ꯇꯧꯔꯨꯕꯣ ꯇꯧꯕ꯭ꯔꯥ
ꯀꯩꯁꯨ ꯇꯧꯗꯦꯗ ꯁꯨꯝ ꯆꯠꯂꯤ
ꯈꯨꯟꯗ ꯂꯩꯕ꯭ꯔꯥ ꯅꯠꯇ꯭ꯔꯒ ꯁꯤ ꯚꯦꯂꯤ ꯇꯝꯄꯥꯛꯇ ꯂꯩꯕ꯭ꯔꯥ
ꯎꯝ ꯄꯥꯛꯇ
ꯀꯩ ꯀꯩꯅꯣꯗꯤ ꯇꯧꯗꯤ ꯇꯧꯔꯝꯅꯤꯗ
ꯑꯥ ꯇꯧꯋꯦ ꯊꯕꯛ ꯆꯠꯂꯦ ꯍꯥꯏꯁꯤꯗꯤ
ꯑꯣ ꯐꯩꯅꯦ ꯆꯨꯃꯥꯏꯅꯪ ꯇꯧꯗꯕꯅꯤꯅꯦ ꯍꯧꯖꯤꯛꯀꯥꯟ ꯑꯩꯗꯤ ꯐ꯭ꯔꯤꯒꯗ ꯂꯩꯅꯦ ꯑꯁ ꯑꯗꯨꯅ ꯀꯩ ꯍꯥꯏ
ꯑꯗꯨꯗꯨꯒꯤ ꯐꯣ ꯑꯗꯨꯗꯨꯒꯤ ꯐꯣꯟ ꯍꯧꯖꯤꯛ ꯇꯧꯔꯤꯅꯤ ꯍꯥꯏ
ꯅꯠꯇꯦ ꯍꯧꯖꯤꯛꯄꯨꯗꯤ ꯑꯩ ꯆꯥꯛ ꯀꯩꯅꯣ ꯉꯔꯥꯡ ꯍꯧꯒꯠꯄꯗ ꯉꯥꯏꯔꯤꯗ ꯍꯨꯖꯤꯛꯇꯤ ꯑꯩꯗꯤ ꯍꯨꯖꯤꯛ ꯕꯣꯜ ꯌꯦꯡꯕꯅꯤꯅꯀꯣ ꯍꯨꯖꯤꯛꯀꯥꯟ ꯆꯥꯛꯁꯨ ꯆꯥꯅꯤꯡꯗꯕꯀꯣ ꯍꯨꯖꯤꯛ ꯊꯦꯡꯅ ꯍꯧꯒꯠꯄꯗꯣ ꯗꯨꯃꯥꯏꯟ ꯇꯧꯕꯒꯤ ꯑꯁꯨꯝ ꯉꯍꯥꯛ ꯄꯣꯊꯥꯔ ꯂꯩꯃꯤꯗ ꯉꯁꯤꯗꯤ ꯊꯕꯛ ꯆꯠꯇꯕ꯭ꯔꯥ
ꯆꯠꯂꯦ ꯊꯕꯛ ꯃꯐꯝꯗꯅꯦ
ꯑꯣ ꯅꯪꯁꯦ ꯑꯩ ꯑꯩ ꯁꯛ ꯎꯔꯗꯤ ꯈꯪꯗꯤ ꯈꯪꯅꯤꯡꯔꯝꯒꯅꯤ ꯑꯗꯨ ꯑꯣꯏ ꯅꯪꯒꯤ ꯁꯛ ꯎꯔꯁꯨ ꯑꯩꯁꯨ ꯈꯪꯁꯨ ꯈꯪꯕ ꯌꯥꯏꯀꯣ
ꯑꯥ ꯑꯣꯏꯔꯝꯕ ꯌꯥꯏ
ꯁ꯭ꯋꯥꯏꯗ ꯂꯩꯕ ꯇꯝꯄꯥꯛꯇ ꯂꯩꯕꯁꯦ ꯃꯇꯝ ꯀꯌꯥꯝ ꯁ ꯀꯌꯥꯝ ꯀꯨꯏꯔꯦ ꯀꯨꯏꯈ꯭ꯔꯕꯣ
ꯎꯝ ꯆꯍꯤ ꯃꯔꯤ ꯁꯨꯔꯦ
ꯈꯣꯏꯔꯣꯝ ꯑ ꯆꯍꯤ ꯃꯔꯤ ꯁꯨꯔꯦ
ꯑꯥ
ꯑꯣ ꯑꯁ ꯑꯗꯨꯗꯤ ꯐꯩꯅꯦ ꯀꯔꯤ ꯏꯟꯁꯥꯡ ꯆꯥꯔꯒꯦ ꯉꯁꯤ
ꯆꯗ꯭ꯔꯤꯗ
ꯑꯩꯁ ꯆꯥꯗꯕꯤꯗ ꯊꯕꯛ ꯇꯧꯕ ꯊꯕꯛꯇ ꯐꯝꯇ ꯃꯐꯝꯗ ꯂꯩꯕ
ꯑꯥ ꯇꯦꯁꯤꯟ ꯑꯣꯏꯅ ꯄꯨꯕ ꯑꯗꯨꯒꯤ
ꯌꯨꯝꯗ ꯂꯩꯔꯤꯔꯣ
ꯑꯩꯁꯨ ꯑꯁꯤ ꯀꯩꯅꯣ ꯇꯝꯄꯥꯛꯇ ꯂꯩ
ꯎꯨ ꯀꯩ ꯊꯕꯛ ꯇꯧ
ꯑꯩ ꯏꯁꯥꯒꯤ ꯄꯔꯁ꯭ꯅꯦꯜꯒꯤ ꯊꯕꯛ ꯑꯃ ꯂꯩꯕꯀꯣ ꯑꯗꯨ ꯂꯩꯕꯒꯤ ꯑꯩ ꯂꯥꯛꯄꯅꯦ
ꯑꯣ ꯆꯥꯆꯥ ꯃꯤ ꯑꯣꯏꯗꯧꯔꯦ
ꯀꯥꯏꯗꯩꯅꯣꯅꯦ ꯃꯤꯑꯣꯏ
ꯀꯩ ꯇꯧꯔꯣꯏ ꯅꯤꯡꯁꯤꯡꯕꯤꯌꯣꯍꯦ ꯃꯤ ꯑꯣꯏꯔꯗꯤ
ꯎꯝ ꯑꯗꯨꯗꯤ ꯁꯣꯏꯗꯕꯤꯗ ꯀꯩꯅꯣ ꯇꯧꯔꯅꯤꯗ
ꯍꯥꯌꯦꯡꯋꯥꯏ ꯅꯤꯡꯁꯤꯡꯒꯅꯤꯅ ꯂꯥꯛꯄꯒ ꯈꯪꯗꯦ ꯑꯩ ꯍꯥꯏꯔꯛꯄꯗꯤ ꯂꯣꯏꯔꯦ
ꯑꯦ ꯑꯗꯨ ꯑꯩꯗꯨ ꯑꯗꯨꯃꯥꯏꯅ ꯇꯧꯒꯗꯕ ꯃꯤꯁꯛ ꯅꯠꯇꯦ ꯑꯩꯗꯤ ꯁꯨꯃꯥꯏꯟ ꯇꯧꯔꯤꯕ
ꯑꯧ ꯃꯤꯡꯗꯨꯒꯗꯤꯗ ꯃꯤꯡꯗꯨꯒ ꯃꯥꯟꯅꯔꯗꯤ
ꯎꯝ ꯑꯗꯨ ꯑꯗꯨ ꯑꯗꯨ ꯑꯣꯏꯕ ꯌꯥꯏ
ꯃꯤ ꯂꯣꯏꯅꯃꯛ ꯅꯨꯡꯁꯤꯒꯗꯕ ꯃꯥꯜꯂꯦ
ꯍꯧꯖꯤꯛꯀꯥꯟ ꯎꯝ ꯑꯧꯖꯤꯛ ꯑꯧꯖꯤꯛꯀꯥꯟ ꯌꯨꯝ ꯑꯃꯨꯛꯀ ꯆꯠꯇꯕ꯭ꯔꯣ ꯅꯣꯏ?
ꯆꯠꯇ꯭ꯔꯦꯗ ꯀꯔꯤꯅꯣ ꯚꯥꯔꯥꯗꯨ ꯐꯥꯎꯕ ꯂꯤꯁꯤꯡ ꯍꯦꯟꯂꯦ꯫
ꯌꯨꯝꯗꯒꯤ ꯈꯣꯏꯔꯣꯝꯒꯤ ꯂꯥꯏꯟ ꯂꯥꯏꯟ ꯒꯥꯔꯤꯗꯣ ꯍꯧꯖꯤꯛꯀꯥꯟ ꯐꯖꯅ ꯆꯦꯟꯕ꯭ꯔꯥ?
ꯑꯥ ꯈꯔꯗꯤ ꯆꯠꯄꯅꯦ꯫
ꯆꯦꯜꯂꯗꯤ ꯅꯣꯏ ꯅꯣꯏ ꯈꯨꯟꯗꯒꯤ ꯀꯩ ꯀꯩꯅꯣ ꯑꯍꯥꯎ ꯑꯍꯥꯎꯕꯠ ꯄꯨꯔꯠ ꯊꯥꯔꯛꯑꯣ ꯍꯥꯏꯌꯣꯅꯦ
ꯎꯝ ꯊꯥꯔꯛꯄꯗꯣ ꯌꯨꯝꯗꯗꯤ ꯂꯧ ꯇꯧꯗꯤ
ꯑꯩꯁꯨ ꯑꯩꯁꯨ ꯑꯩꯁꯨ ꯌꯥꯝ ꯇꯧꯗꯦ ꯏꯟꯁꯥꯡ ꯅꯥꯄꯤ ꯈꯔ ꯇꯧꯕ ꯃꯆꯥ ꯀꯣ ꯏꯆꯥ ꯑꯗꯨꯝ ꯂꯩ ꯑꯈꯣꯏꯗꯤ ꯀꯩꯅꯣ ꯍꯥꯏꯕ ꯀꯥꯟꯅ ꯑꯈꯣꯏꯗꯤ ꯍꯥꯏꯋꯦꯗꯥ ꯅꯠꯇꯕꯅꯤꯅ ꯄꯣꯠꯆꯩꯩ ꯒꯦ ꯒꯥꯔꯤ ꯆꯠꯄ ꯃꯇꯝꯗ ꯅꯪꯂꯧ ꯋꯠ ꯊꯤꯜꯂꯛꯀꯗꯕꯗꯨ ꯐꯥꯔꯛ ꯇꯥꯕꯗꯣ
ꯑꯣ ꯆꯨꯖꯥꯛ ꯆꯥꯅꯤꯡꯉꯦ
ꯑꯩꯁꯨ ꯑꯗꯨ ꯆꯥ ꯑꯩꯗꯤ ꯑꯩꯗꯤ ꯖꯨꯠꯆꯥꯅꯤꯡꯕꯅꯤꯅꯦ ꯆꯥꯕ ꯌꯥꯗ꯭ꯔꯤ ꯍꯥꯏꯌꯦꯅꯦ ꯍꯧꯖꯤꯛꯀꯥꯟ ꯍꯥꯏꯕꯗꯤ ꯋꯥꯠꯂꯤ ꯍꯥꯏꯌꯦꯅꯦ꯫
ꯑꯣ
ꯑꯗꯨꯏ ꯑꯗꯨꯒꯤꯀꯣ
ꯑꯧ ꯂꯧ ꯈꯥꯎꯕ ꯃꯇꯝ ꯌꯧꯔꯗꯤ ꯆꯥꯕ ꯍꯧꯕ ꯌꯥꯔꯦ
ꯎꯝ ꯑꯠ ꯑꯗꯨ ꯈꯔ ꯈꯔꯗꯤ ꯑꯗꯨꯁꯨ ꯉꯟꯅ ꯆꯥꯕ ꯌꯥꯕ ꯂꯩꯗꯅ
ꯑꯥ ꯍꯥꯎꯗꯞ
ꯑꯗꯨꯗꯤ ꯍꯥꯎꯇꯕꯠ ꯉꯟꯅ ꯆꯥꯕꯒꯤ ꯉꯟꯅ ꯆꯥꯕꯒꯤꯗꯨꯗꯤ ꯀꯩꯅꯣ ꯍꯥꯎꯗꯦꯌꯥ ꯗꯨꯠ ꯍꯥꯎꯕ ꯃꯥꯜꯂꯦ ꯑꯗꯨ ꯑꯣꯏꯔꯖꯨ ꯑꯗꯨꯗꯤ ꯍꯥꯎꯇꯦꯕ
ꯍꯣ ꯍꯣꯏꯠ ꯑꯗꯨ ꯁ꯭ꯋꯤꯠ ꯀꯣꯔꯟꯗꯤꯗꯨ ꯗꯨꯁꯨ ꯆꯥꯕ꯭ꯔ ꯆꯥꯅꯤꯡꯕ꯭ꯔ? ꯁ꯭ꯋꯤꯠ ꯀꯣꯔꯟꯗꯨ ꯆꯥꯅꯤꯡꯕ꯭ꯔ?
ꯆꯥꯅꯤꯡꯉꯤꯅꯦ ꯑꯗꯨꯁꯨ
ꯅꯪ ꯆꯥꯅꯤꯡꯗꯦ
ꯑꯩꯅ ꯍꯦꯛ ꯃꯄꯥ ꯑꯩꯅ ꯍꯦꯛ ꯃꯄꯥꯟ ꯊꯣꯛꯄ ꯀꯩꯅꯣ ꯂꯥꯏꯔꯤꯛ ꯇꯝꯕ ꯆꯠꯄꯗꯒꯤ ꯄꯦ ꯌꯥꯝ ꯆꯥꯕ ꯐꯪꯗ꯭ꯔꯤꯅꯦ ꯇꯥꯏꯃꯤꯡꯗꯨ ꯑꯦꯕꯥꯏꯂꯦꯕꯜ ꯑꯣꯏꯕ ꯃꯇꯝꯗ ꯌꯨꯝꯗ ꯂꯥꯛꯇꯕ ꯑꯗꯨꯃꯥꯏꯟ ꯇꯧꯒꯦꯀꯣ ꯇꯥꯕ꯭ꯔꯣ ꯑꯗꯨꯃꯥꯏꯅ ꯇꯧꯋꯤꯕꯀꯣ ꯅꯪ ꯅꯪ ꯀꯩꯅꯣ ꯀꯗꯥꯏ ꯖꯒꯥꯗ ꯂꯩꯕ꯭ꯔꯥ ꯁꯤ ꯀꯩꯅꯣ ꯈꯣꯏ ꯆꯥꯔꯖ ꯂꯩꯕ ꯖꯒꯥꯗꯨ ꯑꯆꯧꯕ ꯆꯥꯔꯖ ꯂꯩꯕ ꯖꯒꯥꯗ ꯂꯩꯔꯝꯅꯤꯅꯦ
ꯑꯥꯎ ꯑꯗꯨꯅꯦ
ꯈꯥꯡꯉꯦꯕꯒꯣ ꯑꯩ
ꯀꯩꯅꯣ ꯌꯥꯝ ꯅꯣꯛꯄꯁꯦ ꯑꯩꯒꯤ ꯈꯨ ꯑꯩꯒꯤ ꯈꯨꯟꯖꯦꯜꯁꯦ ꯌꯥꯝ ꯅꯣꯛꯅꯤꯡꯖꯥꯅꯤꯍꯦ
ꯅꯠꯇꯦꯗꯥ
ꯍꯥꯥ
ꯅꯠꯇꯦꯗ ꯅꯪꯒꯤ ꯀꯦꯁ ꯈꯨꯇꯧꯗꯣ ꯌꯥꯝꯆꯨ
ꯑꯩ ꯍꯥꯏꯐꯦꯠꯗꯤ ꯈꯪꯕꯀꯣ ꯑꯩꯈꯣꯏꯔꯣꯝꯒꯤ ꯃꯤꯁꯦ ꯑꯗꯨ ꯑꯗꯨꯋꯥꯏꯗ ꯌꯥꯝ ꯂꯩꯌꯦꯕ
ꯅꯠꯇ꯭ꯔꯣ
ꯑ ꯑꯣ ꯑꯗꯨꯗꯤ ꯂꯥꯏꯐꯝꯁꯨ ꯆꯞ ꯃꯥꯟꯅꯔꯝꯅꯤꯅ
ꯀꯩꯅꯣ ꯂꯩꯐꯝ ꯑꯩ
ꯍ
ꯑꯩꯒ ꯑꯩꯒ ꯂꯩꯐꯝ ꯑꯩꯒꯤ ꯂꯩꯐꯝꯒ
ꯂꯩ ꯂꯩ ꯅꯠꯇꯦ ꯂꯩꯐꯝ ꯅꯠꯇꯕ ꯂꯥꯏꯐꯝ
ꯍꯣꯏ ꯍꯣꯏ ꯍꯣꯏ ꯆꯞ ꯆꯞ ꯆꯞ ꯃꯥꯅꯩꯌꯦ
ꯁꯟꯗꯦꯒꯤ ꯃꯤꯔꯣ
ꯍꯣꯏ ꯃꯥꯅꯦ
ꯑꯣ
ꯅꯣꯏꯗꯤ ꯁꯇꯔꯗꯦꯒꯤꯔ
ꯃꯥꯅꯦ ꯆꯞ ꯃꯥꯟꯅꯩ
ꯃꯪꯁꯦ ꯑꯩ ꯅꯪꯁꯦ ꯑꯩ ꯈꯪꯒꯗꯕ ꯃꯥꯟꯂꯦ
ꯍꯦꯛ ꯁꯛ ꯎꯔꯗꯤ ꯈꯪꯅꯤ
ꯎꯝ
ꯈꯣꯏꯔꯣꯝꯒꯤ ꯃꯤꯁꯤꯡꯁꯦ ꯃꯁꯛ ꯃꯃꯤꯡꯗꯤ ꯈꯪꯗꯕꯀꯣ ꯑꯌꯥꯝꯕ ꯑꯌꯥꯝꯕ ꯍꯣꯏ ꯃꯁꯛꯗꯤ ꯃꯁꯛ ꯎꯔꯗꯤ ꯁꯤꯁꯦ ꯑꯁꯣꯝꯗꯒꯤꯅꯤ ꯍꯥꯏꯕ ꯂꯥꯏ ꯂꯥꯏꯅ ꯈꯪꯕ ꯉꯝꯃꯤꯕꯀꯣ
ꯑꯗꯨꯝ ꯑꯗꯨꯗ ꯑꯗꯨꯝ ꯂꯥꯛꯄ꯭ꯔꯣ ꯑꯆꯧꯕꯗꯨꯗ
ꯂꯥꯏ ꯍꯣꯏ
ꯑꯣ ꯎꯅꯔꯝꯅꯤ ꯊꯦꯡꯅꯔꯝꯒꯅꯤ ꯍꯥꯏꯕ
ꯊꯦꯡꯅꯕ ꯌꯥꯏ ꯊꯦꯡꯅꯔꯝꯒꯅꯤ ꯎꯔꯝꯕ ꯌꯥꯏ ꯑꯩꯁꯨ ꯍꯧꯖꯤꯛꯀꯥꯟꯁꯦ ꯍꯧꯖꯤꯛꯀꯥꯟꯗꯤ ꯂꯥꯛꯄ ꯈꯔ ꯂꯦꯞꯄꯦ ꯍꯥꯏꯕꯗꯤ ꯑꯩꯁꯨ ꯁꯤꯗ ꯑꯩꯈꯣꯏꯒꯤ ꯑꯩ ꯂꯩꯕ ꯂꯩꯀꯥꯏꯁꯦ ꯑꯗꯨꯗ ꯑꯗꯨꯗꯁꯨ ꯆꯔ꯭ꯆ ꯂꯩꯕꯀꯣ ꯑꯩꯒꯤ ꯊꯣꯡꯒꯥꯟ ꯈꯛꯇ ꯉꯥꯏꯔꯦ ꯑꯗꯨꯒ ꯑꯗꯨꯗꯁꯨ ꯑꯗꯨꯗ ꯑꯃꯨꯛꯀ ꯆꯠꯄ ꯃꯔꯛ ꯃꯔꯛꯇꯗꯤ ꯂꯥꯛꯑꯦꯕꯀꯣ
ꯑꯗꯨꯃꯥꯏꯅ ꯇꯧꯋꯤ
ꯀꯔꯤ ꯏꯟꯖꯥꯡ ꯆꯔꯒꯦ
ꯑꯩ ꯆꯥꯗ꯭ꯔꯤ ꯊꯣꯡꯔꯒ ꯊꯝꯃꯦ ꯊꯦꯡꯅ ꯍꯧꯒꯠ ꯊꯦꯡꯅ ꯍꯧꯒꯠꯄꯗꯨ ꯑꯗꯨ ꯀꯦꯝ ꯆꯥꯅꯤꯡꯕ ꯐꯥꯎꯗꯕꯀꯣ
ꯀꯅꯥ ꯄꯣꯈ꯭ꯔꯒꯦ ꯃꯦꯁ ꯌꯦꯡꯕꯗꯣ
ꯃꯦꯁ ꯌꯦꯡꯕꯗꯣ ꯇꯤꯝ ꯑꯅꯤꯗꯤ ꯀꯤꯛ ꯑꯥꯎꯠ ꯆꯠꯈ꯭ꯔꯦ
ꯑ ꯑꯗꯣ ꯀꯅꯥ ꯄꯣꯈ꯭ꯔꯦꯕ
ꯑ ꯉꯔꯥꯡ ꯉꯔꯥꯡ ꯑꯅꯤ ꯁꯥꯟꯅꯕꯗ ꯐꯥꯔ꯭ꯁ ꯃꯦꯁꯗ ꯐꯥꯔ꯭ꯁ ꯃꯦꯠꯆꯗ ꯀꯩꯅꯣ ꯑ ꯐꯥꯔꯁꯠ ꯃꯦꯠ꯭ꯆꯗ ꯄꯣꯈ꯭ꯔꯕꯗꯣ
ꯑꯃꯨꯕ ꯑꯃꯨꯕꯁꯤꯡꯗꯨ ꯄꯨꯈ꯭ꯔꯦ ꯄꯣꯈ꯭ꯔꯦ
ꯑꯝꯃꯨ ꯑꯩ ꯃꯨꯛ ꯀꯥꯎꯈ꯭ꯔꯦꯅꯦ ꯐꯥꯔ꯭ꯁ ꯃꯦꯠꯁꯇ ꯄꯣ ꯑꯣ ꯀꯩꯅꯣ ꯑꯣ ꯑꯃꯨꯕꯁꯤꯡꯗꯨ ꯐꯥꯔꯁ ꯃꯦꯠꯆꯇ ꯑꯃꯨꯕꯁꯤꯡꯗꯣ ꯑꯗꯨꯗ ꯑꯗꯨꯗ ꯄꯣꯛꯈ꯭ꯔꯦ ꯑꯗꯨ ꯁꯦꯀꯦꯟ ꯃꯦꯆꯗꯅ ꯁꯦꯀꯦꯟ ꯃꯦꯠꯆꯗꯅ ꯀꯩꯅꯣ ꯑꯥ ꯁ꯭ꯅꯦꯒꯜꯗ ꯄꯣꯕ
ꯑꯣ ꯑꯣ ꯉꯁꯤꯒꯤꯁꯨ ꯅꯨꯡꯉꯥꯏꯅꯤꯌꯦ
ꯎꯝ ꯅꯨꯉꯥꯏꯅꯤ
ꯑꯩꯅ ꯄꯥꯝꯕ ꯄ꯭ꯂꯦꯌꯔ ꯁꯥꯟꯅꯅꯤ ꯉꯁꯤ ꯑꯩꯒꯤꯅꯤ
ꯅꯣꯏꯗꯤ ꯑꯁ ꯅꯣꯏꯗꯤ ꯊꯕꯛꯁꯨ ꯆꯠꯄꯅꯤꯅ ꯅꯡ ꯊꯦꯡꯅꯥ ꯇꯨꯝꯃꯗꯤ ꯍꯧꯒꯠꯄꯗꯤ ꯌꯥꯝ ꯋꯥꯒꯥꯅꯤꯅꯦ
ꯍꯧꯒꯠꯄꯗꯨꯗꯤ ꯂꯥꯏꯔꯦꯕꯀꯣ ꯅꯨꯡꯊꯤꯟꯗꯤ ꯋꯥꯏꯌꯦꯕꯥ
ꯑꯁ ꯑꯩꯗꯤ ꯍꯧꯒꯠꯄ ꯑꯩꯗꯤ ꯍꯧꯖꯤꯛ ꯍꯧꯖꯤꯛ ꯍꯧꯒꯠꯄꯗ ꯉꯥꯏꯔꯤ
ꯉꯔꯥꯡ ꯑꯅꯤ ꯄꯨꯡ ꯑꯅꯤ ꯑꯗꯨꯋꯥꯏ ꯐꯥꯎ ꯑꯩ ꯀꯩꯅꯣ ꯌꯦꯡꯉꯝꯃꯦꯕꯀꯣ ꯑꯩꯁꯨ ꯂꯣꯏꯁꯤꯟꯕ ꯉꯝꯗꯅ ꯑꯗꯨꯝ ꯇꯨꯝꯒꯔꯕꯅꯦ ꯇꯨꯝꯕꯅꯦ
ꯎꯝ
ꯑꯩꯁ ꯃꯣꯏꯒꯤ ꯇꯥꯏꯃꯤꯡꯁꯦ ꯌꯥꯅꯕ ꯍꯣꯠꯅꯕꯗ ꯏꯁꯥꯁꯦ ꯀꯩꯅꯣ ꯇꯧꯒꯗꯧꯔꯤꯅꯦ ꯑꯦꯁꯥꯁꯦ ꯌꯥꯝ ꯁꯣꯟ ꯊꯒꯗꯧꯔꯤꯅꯦ
ꯑꯗꯨꯅꯦ ꯉꯟꯅ ꯁꯤꯗꯧ ꯇꯥꯔꯦ
ꯅꯨꯡꯊꯤꯟꯗ ꯈꯔ ꯇꯨꯝꯍꯧꯗ꯭ꯔꯗꯤ ꯌꯥꯗ꯭ꯔꯦꯕ
ꯎꯝ ꯑꯗꯣ ꯃꯤ ꯑꯅꯤꯒꯤ ꯃꯔꯝꯗ ꯈꯠꯅꯕꯗꯣ ꯑ ꯑꯗꯨ ꯃꯔꯛꯇ ꯀꯅꯥ ꯀꯅꯥꯗ ꯁꯄꯣꯔꯠ ꯇꯧꯔꯤꯅꯣ
ꯀꯔꯤ ꯀꯔꯤ
ꯑꯁ ꯑꯗꯨꯝ ꯗꯤꯕꯦꯠ ꯇꯧꯅꯕꯗꯣ ꯃꯤ ꯑꯅꯤꯒꯤ ꯑꯅꯦꯝꯕ ꯑꯃꯒ ꯋꯥꯡꯕ ꯑꯃꯒ
ꯑ
ꯑꯗꯨꯗꯣ ꯀꯅꯥꯗ ꯁꯄꯣꯔꯠ ꯇꯧꯔꯤꯅꯣ ꯍꯥꯏꯕ
ꯑꯋꯥꯡꯕꯗꯣ
ꯑꯋꯥꯡꯕꯗꯣ
ꯑꯩꯁꯨꯅꯦ
ꯅꯪ ꯅꯣꯏ ꯃꯤ ꯀꯌꯥ ꯀꯌꯥ ꯂꯩꯕ꯭ꯔꯥ
ꯍꯥꯥ
ꯅꯣꯏ ꯃꯤ ꯀꯌꯥ ꯂꯩꯃꯤꯟꯅꯕ꯭ꯔꯣ
ꯑꯩꯈꯣꯏ ꯐꯦꯃꯤꯂꯤ
ꯍ
ꯐꯦꯃꯤꯂꯤ
ꯑꯁ ꯀꯩꯀꯩ ꯂꯣꯏꯅ ꯀꯩꯀꯩ ꯊꯕꯛ ꯏꯪꯈꯥꯡ ꯂꯣꯏꯅ ꯇꯧꯕ ꯈꯛꯇꯔꯣ
ꯑ ꯁ꯭ꯀꯨꯜ ꯀꯥꯕ ꯊꯕꯛ ꯆꯠꯄ
ꯐꯦꯃꯤꯂꯤ ꯐꯦꯃꯤꯂꯤ ꯂꯩꯕꯁꯨ ꯅꯨꯡꯗꯤ ꯅꯨꯡꯉꯥꯏꯕꯅꯤꯀꯣ
ꯑꯦ ꯑꯩ ꯕꯕꯥꯗꯣ ꯍꯥꯏꯔꯗꯤ ꯈꯪꯗꯦ
ꯈꯪꯒꯅꯤ
ꯑꯥ
ꯈꯟꯕ ꯌꯥꯏ ꯄꯥꯛ ꯍꯥꯏꯗꯣꯛꯀꯅꯨꯀꯣ ꯊꯤꯕ ꯂꯥꯛꯀꯅꯤ
ꯊꯤꯕꯤꯔꯛꯀꯅꯣ
ꯇꯪꯉꯥꯏ ꯐꯗ꯭ꯔꯗꯤ ꯊꯤꯕ ꯊꯤꯔꯛꯀꯅꯤꯍꯦ ꯄꯥꯈꯪꯅꯕꯨ ꯂꯩꯁꯥꯕꯤ ꯊꯤꯕ ꯌꯥꯗꯦ ꯍꯥꯏꯕ ꯋꯥꯔꯤ ꯂꯩꯕꯔꯅꯦ
ꯑꯗꯨꯒꯨꯝꯕ
ꯐꯥꯒꯤ ꯇꯧꯅꯤꯗ ꯇꯉꯥꯏ ꯐꯗ꯭ꯔꯗꯤ ꯊꯤꯅ ꯊꯤꯕ ꯂꯥꯛꯀꯦ ꯍꯥꯏꯕ ꯋꯥꯅꯤ
ꯎꯝ ꯍꯧꯖꯤꯛ ꯀꯩꯅꯣ ꯍꯥꯏꯕ ꯀꯩꯅꯣ ꯂꯩꯗꯅ ꯎꯄꯥꯏ ꯂꯩꯇꯕ ꯃꯇꯝꯗꯒꯨꯝꯕ ꯑꯗꯨꯒꯨꯝꯕ ꯀꯩꯅꯣ ꯇꯧꯕ ꯍꯥꯏꯗꯅ ꯅꯣꯡ ꯐꯥꯗꯣꯛ ꯀꯣꯏꯔꯛꯀꯦ ꯆꯥꯔꯖ ꯑꯣꯏꯕ ꯀꯥꯟꯗ
ꯆꯠꯂꯣ ꯑꯗꯨꯗ ꯑꯗꯨꯝ ꯃꯐꯝꯗꯨꯁꯨ ꯎꯅꯕ ꯌꯥꯏꯌꯦꯅ
ꯅꯣꯏꯒꯤ ꯂꯣꯀꯦꯁꯟ ꯈꯪꯗꯕꯅꯤꯅꯀꯣ ꯅꯠꯇꯦ ꯑꯦꯛꯖꯦꯛ ꯂꯣꯀꯦꯁꯟ